ꯇꯥꯕ꯭ꯔꯣ
ꯑꯧ ꯇꯥꯏꯌꯦ
ꯀꯩꯗꯧꯔꯤꯅꯣ ꯇꯥꯏ
ꯇꯥꯕ꯭ꯔꯣ
ꯇꯥꯏꯌꯦ ꯑꯩꯗꯤ ꯇꯥꯗꯕ꯭ꯔꯣ ꯅꯪ
ꯇꯥꯔꯦ
ꯇ꯭ꯕꯔꯣ ꯀꯔꯤ ꯏꯟꯁꯥꯡ ꯇꯔꯤ
ꯆꯥꯔꯦ ꯎꯝ
ꯎꯝ
ꯑꯈꯣꯏ ꯑꯥ ꯑꯩ ꯌꯦꯔꯨꯝ ꯆꯥꯏ
ꯏꯁ ꯌꯥꯔꯨꯝꯅ ꯑꯦꯟꯁꯥꯡ ꯑꯣꯏꯅ ꯆꯥꯕ
ꯎꯝ ꯌꯦꯔꯨꯝꯅ ꯑꯦꯟꯁꯥꯡ ꯑꯣꯏꯅ ꯆꯥꯔꯦ ꯂꯥꯞꯃꯟꯕꯅ ꯄꯤꯕ ꯐꯪꯗ꯭ꯔꯦꯗ ꯂꯧ
ꯂꯥꯎꯑꯣ ꯂꯥꯎꯑꯣ ꯅꯪ
ꯍꯣꯏ
ꯑꯩ ꯑꯃꯨꯛ ꯑꯩ ꯃꯐꯝ ꯍꯣꯡꯕꯗ ꯑꯍꯥꯎꯕ ꯄꯨꯔꯛꯀꯅꯤꯗ
ꯄꯨꯔꯛꯑꯣ
ꯍꯟꯗꯛꯇꯤ ꯅꯪꯒꯤ ꯀꯔꯤ ꯊꯕꯛ ꯁꯨꯕꯒꯤꯔꯣ
ꯍꯟꯗꯛꯂꯣ
ꯍꯣꯏ
ꯂꯧ ꯆꯠꯄꯒꯤ ꯍꯤ ꯍꯤ
ꯑꯣ ꯅꯨꯡꯉꯥꯏꯅꯤꯍꯦ
ꯑꯗꯨ ꯋꯦꯗꯔꯁꯨ ꯅꯨꯡꯉꯥꯏꯇꯕꯅꯤꯅꯀꯣ ꯋꯥꯔꯕꯅꯤꯀꯣ
ꯅꯣꯏꯗꯤ ꯂꯧꯖꯗ꯭ꯔꯣ
ꯑꯩꯈꯣꯏꯗꯤ ꯂꯧ ꯂꯩꯇ꯭ꯔꯦ
ꯑꯗꯨꯗꯤ ꯀꯩꯇꯧꯔꯤꯕ
ꯎꯝ ꯅꯨꯡꯉꯥꯏ ꯀꯅꯤ ꯅꯣꯏꯗꯤ ꯑꯩꯈꯣꯏꯗꯤ ꯇꯥꯎꯟ ꯃꯆꯥ ꯃꯅꯨꯡꯗ ꯂꯩꯕꯅꯤꯅ
ꯎꯝ
ꯂꯧꯐꯝ ꯂꯧ ꯇꯧꯐꯝꯁꯨ ꯂꯩꯇ꯭ꯔꯦ
ꯐꯩ ꯐꯩ ꯂꯧ ꯆꯠꯇꯕꯅ ꯐꯥꯔꯦ
ꯑꯩ ꯑꯃꯨꯛ ꯆꯠꯂꯗꯤ ꯅꯪ ꯅꯣꯅꯦꯗ ꯉꯥꯏꯔꯝꯃꯨꯀꯣ ꯑ ꯑꯣ ꯄꯨꯔꯛꯑꯒꯦ
ꯎꯝ
ꯌꯥꯕ꯭ꯔꯅꯦ
ꯌꯥꯏ ꯌꯥꯏ ꯄꯨꯔꯣ ꯄꯤꯕ ꯍꯥꯏꯗꯤ ꯂꯧꯕ ꯇꯥꯕꯅꯦ
ꯀꯔꯤ ꯄꯤꯌꯣ ꯍꯥꯏꯕ꯭ꯔꯣ
ꯅꯣꯏꯒꯤ ꯀꯣꯝꯂꯥꯒꯨꯝꯕ
ꯀꯒꯣꯝꯂꯥ ꯂꯩꯇꯦ ꯍꯟꯗꯛꯇꯤ
ꯍꯟꯗꯛ ꯅꯠꯇꯦ ꯑꯗꯨꯝ ꯖꯟꯋꯥꯔꯤ ꯗꯤꯁꯦꯝꯕꯔ ꯑꯣꯛꯇꯣꯕꯔ ꯇꯋꯥꯥꯏꯗ
ꯍꯏꯅꯦ ꯅꯣꯏꯗ ꯎꯝ ꯑꯩꯈꯣꯏ ꯃꯐꯝꯗꯅ ꯆꯦꯜꯂꯛꯄ ꯃꯤ ꯌꯥꯎꯕ꯭ꯔꯥ
ꯆꯦꯜꯂꯛꯄ ꯑꯣ ꯑꯩꯈꯣꯏ ꯈꯨꯟꯗ ꯑꯅꯤ ꯑꯗꯨꯒ ꯑꯩꯈꯣꯏ ꯃꯆꯧꯁꯨ ꯑꯃ ꯂꯩꯌꯦ ꯇꯃꯦꯡꯂꯣꯡꯗꯒꯤ
ꯅꯣꯏ ꯃꯥꯆꯧ
ꯎꯝ ꯍꯥꯏꯗꯤ ꯑꯩꯈꯣꯏꯗ ꯌꯨꯝ ꯄꯥꯜꯂꯛꯄ ꯑꯅꯤ ꯑꯩꯈꯣꯏꯗ ꯌꯨꯝ ꯄꯥꯜꯂꯛꯄ ꯑꯗꯨꯒ ꯑꯩꯈꯣꯏ ꯈꯨꯟꯗꯁꯨ ꯃꯤ ꯑꯅꯤ ꯄꯥꯜꯂꯛꯑꯦ
ꯃꯤ ꯑꯅꯤ ꯈꯛꯇ ꯅꯠꯇ꯭ꯔꯦꯗ
ꯂꯌꯥꯡꯃꯥꯏ ꯄꯥꯜꯂꯛꯄ ꯃꯤ ꯌꯥꯎꯕ꯭ꯔꯥ
ꯈꯪꯗꯦ ꯑꯗꯨ ꯏꯌꯥꯝꯕ ꯑꯃꯁꯨ ꯎꯝ ꯑꯗꯨꯒꯤ ꯅꯨꯄꯤ ꯀꯣꯏꯅꯕ ꯂꯩꯌꯦ ꯍꯧꯖꯤꯛꯁꯨ ꯀꯣꯏꯅꯔꯤ
ꯑꯣ ꯑꯗꯨꯗ ꯃꯤ ꯑꯩꯅ ꯈꯪꯕ ꯃꯤ ꯌꯨꯝ ꯄꯥꯟꯕ ꯑꯃ ꯌꯥꯎꯋꯦꯕ ꯀꯣꯟ
ꯑꯣ
ꯃꯣꯏꯗꯤ ꯑꯉꯥꯡ ꯌꯥꯝꯈ꯭ꯔꯕ ꯃꯥꯜꯂꯦ ꯃꯉꯥꯒꯨꯝꯕ꯭ꯔꯥ
ꯎꯝ ꯈꯪꯗꯦ ꯗꯨꯗꯤ
ꯈꯪꯗꯦ
ꯎꯝ ꯃ ꯉꯥ ꯁꯨꯕꯗꯤ ꯈꯪꯗꯦ ꯑꯅꯤ ꯁꯨꯕ ꯌꯥꯎꯋꯦ ꯑꯃ ꯁꯨꯕ ꯌꯥꯎꯋꯦ
ꯃꯣꯏ ꯐꯦꯃꯂꯤ ꯃꯥꯏꯅ ꯏꯄꯥꯥꯏ ꯌꯨꯝꯁꯤꯗꯤ ꯍꯥꯃꯦꯡ ꯌꯥꯝꯃꯦ
ꯑꯝ
ꯈꯦ ꯅꯍꯥꯟ ꯑꯁꯤ ꯆꯥꯎꯕ ꯂꯦꯟꯁ꯭ꯂꯥꯏꯠ ꯇꯧꯕꯗꯨ
ꯎꯝ
ꯑꯗꯨ ꯅꯣꯏ ꯈꯨꯟꯗꯔꯣ
ꯑꯧ ꯑꯩꯈꯣꯏ ꯈꯨꯟ ꯃꯊꯛꯇ
ꯑꯣ ꯅꯣꯏ ꯃꯊꯛ ꯀꯥꯕ꯭ꯔꯥ ꯅꯠꯇ꯭ꯔꯒ
ꯑꯩꯈꯣꯏꯗꯤ ꯃꯊꯛ ꯇꯥꯗꯦ ꯑꯅꯛꯄꯗꯅꯦ ꯑꯩꯈꯣꯏꯗꯤ ꯑꯩ ꯂꯣꯀꯦꯁꯟ ꯊꯥꯕꯤꯔꯛꯀꯦꯀꯣ ꯅꯪꯒꯤ ꯋꯥꯆꯦꯞꯇ
ꯍꯤ ꯍ ꯃꯤ ꯑꯥ ꯍꯣꯏ
ꯉꯁꯤꯗꯤ ꯂꯩꯔꯅꯤ ꯌꯨꯝꯗ ꯀꯗꯥꯏ ꯆꯠꯇꯣꯏꯅꯣ
ꯉꯁꯤ ꯑꯩꯈꯣꯏ ꯁꯥꯟꯅꯅꯤꯡꯉꯥꯏ ꯂꯩꯕꯀꯣ
ꯎꯝ
ꯑꯗꯨ ꯈꯪꯗ꯭ꯔꯦ ꯇꯣꯔꯅꯃꯦꯟ ꯑꯃꯁꯨ ꯂꯩꯔꯝꯕ ꯒ꯭ꯔꯥꯎꯟꯗ ꯑꯗꯨꯒꯤ ꯒ꯭ꯔꯥꯎꯟꯗꯣ ꯑ ꯃꯇꯝ ꯁꯥꯡꯒꯗ꯭ꯔꯥ ꯁꯪꯉꯣꯏꯗ꯭ꯔꯥ ꯃꯣꯏ ꯂꯣꯏꯁꯤꯟꯕꯗꯣ ꯑꯗꯨ ꯉꯥꯏꯕ ꯇꯥꯕꯀꯣ
ꯎꯝ
ꯅꯣꯡ ꯆꯨꯋꯦ ꯑꯁꯤꯗꯗꯤ ꯅꯣꯏꯗꯗꯤ
ꯎꯝ ꯏꯪꯕꯅꯤꯅꯦ ꯑꯗꯨꯗꯗꯤ ꯀꯩꯅꯣꯐꯥꯎ ꯂꯥꯛꯇ꯭ꯔꯤ ꯑꯩ
ꯀꯩ ꯍꯥꯏꯕ
ꯑꯃꯐꯧ ꯂꯥꯛꯇ꯭ꯔꯤꯕ ꯑꯗꯣ ꯏꯪꯉꯦ ꯍꯥꯏꯕ ꯏꯃꯥꯟꯅꯕꯤ ꯈꯣꯏꯅ ꯍꯥꯏꯕ
ꯏꯪꯉꯦ ꯂꯥꯛꯑꯣ
ꯅꯣꯡꯃꯂꯥꯀꯦ
ꯍꯣꯏꯅꯦ ꯅꯣꯡꯃꯥ ꯅꯠꯇ꯭ꯔꯦ
ꯂꯩꯐꯝ ꯂꯩꯇꯦꯅꯦ ꯂꯥꯛꯑ
ꯑꯩꯈꯣꯏ ꯂꯩꯁ
ꯅꯪꯗꯤ ꯅꯨꯄꯥꯅꯤꯗꯅ ꯅꯨꯄꯤ ꯑꯣꯏꯔꯗꯤ ꯌꯥꯕ
ꯏꯁ ꯅꯨꯄꯥ ꯑꯣꯏꯔꯁꯨ ꯅꯨꯄꯤꯒ ꯂꯩꯃꯤꯟ ꯂꯩꯍꯟꯒꯤ
ꯅꯣꯏ ꯃꯥꯈꯣꯏꯅ ꯑꯦ ꯀꯔꯤꯅꯣ ꯍꯥ ꯑ
ꯑꯦ ꯃꯁꯤꯁꯤꯗꯤ ꯃꯁꯛ ꯐꯖꯩꯅꯦ ꯍꯥꯏꯔ ꯍꯦ ꯍꯦ
ꯍꯥ
ꯀꯥꯅ ꯑꯣꯏꯔꯖꯥꯠꯅꯣ ꯍꯥꯢꯅꯤ ꯍꯥꯢꯕꯅꯦ
ꯅꯣꯏꯃꯥꯈꯣꯏꯗꯤ ꯀꯩꯗꯧꯔꯤꯒꯦ
ꯑꯩꯈꯣꯏ ꯃꯥꯗꯤ ꯍꯧꯖꯤꯛꯇꯤ ꯃꯤꯇꯤꯡ ꯂꯩꯔꯒ ꯃꯣꯏ ꯁꯦꯜꯐ ꯍꯦꯜꯞ ꯒ꯭ꯔꯨꯞ ꯍꯥꯏꯕ꯭ꯔꯥ
ꯎꯝ
ꯃꯤꯇꯤꯡ ꯇꯧꯔꯒ ꯂꯩꯌꯦ ꯍꯧꯖꯤꯛ ꯀꯤꯠꯆꯦꯟꯗ ꯑꯗꯨꯒꯤ ꯆꯥꯛ ꯆꯥꯕ ꯌꯥꯗꯕ ꯑꯩꯅ ꯊꯦꯡꯅ ꯍꯒꯠꯄꯅꯤ ꯍꯣꯏ ꯆꯥꯗ꯭ꯔꯤ
ꯎꯝ ꯑꯁ ꯃꯣꯏꯗꯤ ꯂꯣꯏ ꯆꯥꯟꯅꯔꯝꯃꯅꯤ ꯅꯪ ꯃꯊꯟꯇ ꯑꯣꯏꯔꯝꯃꯅꯤꯅꯦ ꯁꯥꯥꯗꯝꯗꯝꯅ ꯈꯪꯉꯦꯕ
ꯑꯩ ꯉꯔꯥꯡ ꯕꯣꯜ ꯌꯦꯡꯕꯀꯣ
ꯎꯝ
ꯑꯗꯨꯗ ꯑꯃꯨꯛ ꯍꯧꯒꯠꯄ ꯉꯝꯗꯕ
ꯎꯝ
ꯅꯪꯗꯤ ꯆꯥꯛ ꯊꯣꯡꯕ ꯍꯥꯏꯕ꯭ꯔꯣ
ꯍꯩꯇꯗꯤ ꯀꯩꯅꯣ
ꯅꯣꯏ ꯅꯨꯄꯤ ꯀꯌꯥ ꯍꯥꯏꯕ
ꯅꯨꯄꯤ ꯑꯅꯤ
ꯅꯨꯄꯥꯅ
ꯄꯥ ꯑꯍꯨꯝ
ꯍꯥ
ꯅꯨꯄꯥ ꯑꯍꯨꯝ
ꯅꯪ ꯈ꯭ꯋꯥꯏꯅ ꯑꯦꯜꯗꯦꯁ
ꯑꯣ
ꯎꯝ ꯑꯦꯁ ꯅꯍꯥꯟ ꯑꯩ ꯐꯣꯇꯣ ꯊꯥꯔꯛꯄꯒꯤ ꯁꯤꯗꯤ ꯆꯦꯅꯦ ꯀꯥꯏ ꯇ
ꯎꯝꯍꯝ ꯑꯥꯗꯣ ꯇꯣꯏ ꯕꯥꯥꯗꯤ ꯀꯩꯗꯧꯔꯤꯒꯦ
ꯑꯩꯈꯣꯏ ꯕꯥꯗꯤ ꯁꯤꯄꯥꯏꯅꯤ
ꯑꯗꯨꯗꯤ ꯀꯣꯟꯅ ꯍꯥꯏ ꯀꯩꯪꯗꯧ ꯀꯩꯗꯧꯔꯤꯒꯦ ꯍꯥꯏꯕꯅꯦ ꯃꯥꯗꯣ ꯌꯨꯝꯗ ꯂꯩꯇꯦ
ꯌꯨꯝꯗ ꯂꯩꯇꯦ ꯎꯝ
ꯎꯝ ꯑꯗꯨꯗꯤ ꯅꯪꯗꯣ ꯀꯔꯝꯕ ꯆꯥꯛ ꯇꯥ ꯍꯥꯏꯗꯤ ꯍꯤꯟꯖꯥꯡꯒꯨꯝꯕꯗ ꯀꯔꯝꯕꯗ ꯆꯥꯅꯤꯡꯒꯦ
ꯁꯟꯁꯥ ꯁꯟꯁꯥꯒꯤ ꯎꯝ ꯁꯣꯏ ꯁꯣꯏ ꯁꯣꯏꯕꯨꯝ ꯀꯣ ꯎꯁꯣꯏ ꯎꯁꯣꯏ
ꯑꯧ
ꯁꯟꯁꯥ ꯁ꯭ꯋꯦꯠ
ꯁꯟꯁꯥꯒ ꯁꯣꯏꯕꯨꯝꯒ
ꯕꯤꯌꯥꯡ ꯊꯨꯟꯗ
ꯎꯝ
ꯈꯪꯕ꯭ꯔ
ꯎꯝ
ꯊꯥꯎꯅꯤ
ꯎꯝ
ꯑꯩꯗꯤ ꯆꯥꯗꯕ ꯂꯩꯇꯦ
ꯐꯩ ꯅꯨꯄꯥꯗꯤ ꯑꯗꯨꯃꯥꯏꯅ ꯇꯧꯒꯗꯕꯅꯦ
ꯎꯝ ꯑꯗꯨꯒ ꯈꯔ ꯄꯥꯝꯗꯕꯅꯀꯣ
ꯎꯝ
ꯃꯥꯏꯔꯦꯟꯗꯣ ꯄꯥꯝꯃꯦ
ꯑꯩꯁꯨ ꯄꯥꯝꯗꯦ ꯑꯗꯨꯗꯣ ꯃꯥꯏꯔꯦꯟꯒ ꯄꯥꯟꯒ ꯍꯥꯏꯗꯤ ꯃꯍꯤ ꯂꯥꯡꯗꯕꯗꯣ ꯅꯞ ꯅꯞ ꯂꯥꯎꯕꯗ ꯑꯗꯣ ꯍꯥꯏꯗꯤ ꯌꯦꯟꯒꯨꯝꯕ ꯊꯣꯡꯕꯗ ꯅꯞ ꯅꯞ ꯂꯥꯎꯕꯗꯨꯅ ꯑꯃꯅꯤꯗꯅ ꯅꯞ ꯅꯞ ꯂꯥꯎꯕꯁꯤꯡꯗꯣ ꯑꯩ ꯈꯔ ꯄꯥꯝꯗꯦꯕ ꯁꯒꯦꯝꯒꯨꯝꯕ ꯎꯇꯤꯒꯨꯝꯕ ꯈꯔ ꯄꯥꯝꯗꯦ ꯍꯥꯏꯇꯥꯔꯦ ꯆꯥꯕꯗꯤ ꯆꯥꯏ ꯑꯗꯨ ꯑꯣꯏꯇꯥꯔꯁꯨ ꯎꯝ
ꯃꯥꯏꯔꯦꯟꯒ ꯄꯥꯟꯁꯤꯗꯤ ꯌꯥꯝ ꯄꯥꯝꯗꯦꯗ ꯆꯥꯗꯕ ꯀꯨꯔꯤ ꯀꯨꯏꯈ꯭ꯔꯗꯤ ꯍꯥꯎꯋꯦꯀꯣ
ꯎꯝ
ꯗꯥꯜꯁꯨ ꯊꯥꯎ ꯉꯧꯔꯒ ꯐꯖꯅ ꯊꯣꯝꯕꯤꯔꯗꯤ ꯍꯥꯎꯋꯦ
ꯎꯝ ꯑꯗꯨꯅꯤ
ꯑꯩꯗꯤ ꯀꯣ
ꯑꯥ
ꯀꯔꯤꯅꯣ ꯀꯦꯛꯀꯨꯝꯕ ꯀꯨꯀꯤꯁ ꯀꯨꯝꯕ ꯀꯌꯥꯝ ꯄꯥꯝꯗꯕ ꯑꯩꯅ ꯄꯥꯝꯕꯁꯤꯗꯤ ꯑꯁꯤꯟꯕꯒ ꯃꯣꯔꯣꯛ ꯁꯥꯕꯒ
ꯑꯁ ꯃꯥꯟꯅꯔꯦ ꯑꯩꯈꯣꯏꯅꯤꯗꯤ ꯆꯞ ꯃꯥꯟꯅ
ꯍꯥ ꯍꯥ ꯍꯥ ꯁꯤꯡꯖꯨ
ꯑꯗꯨꯅꯦ ꯃꯣꯔꯣꯛ ꯁꯥꯕꯒꯁꯤꯡꯗꯣ ꯌꯥꯝ ꯄꯥꯝꯃꯦꯕ ꯑꯩꯁꯨ
ꯍꯣꯏ ꯑꯩꯒꯤ ꯀꯦꯛꯀꯨꯝꯕ ꯀꯨꯀꯤꯁꯀꯨꯝꯕ ꯑꯗꯨꯒꯨꯝꯕꯗꯤ ꯄꯨꯔꯤ ꯑꯗꯨꯒꯨꯝꯕ ꯄꯥꯛ ꯄꯥꯝꯗꯕꯀꯣ
ꯎꯝ ꯊꯥꯎꯒꯤ ꯄꯣꯠꯆꯩꯁꯤꯡꯗꯣ ꯍꯥꯏꯗꯤ
ꯆꯥꯅꯤꯡꯉꯦ
ꯑꯥ
ꯁꯤꯡꯖꯨ ꯆꯥꯕ ꯅꯪꯁꯨ
ꯆꯥꯏꯌꯦ ꯑꯁ ꯏꯊꯟꯗ ꯁꯦꯝꯃ ꯆꯥꯔꯤꯅꯦ ꯑꯩꯗꯤ ꯑꯗꯨꯝ
ꯑꯩꯗꯤ ꯁꯤꯡꯖꯨ ꯆꯥꯔꯗꯤ ꯂꯦꯞꯄ ꯍꯩꯇ꯭ꯔꯦ
ꯑꯁ ꯅꯣꯡꯃ ꯆꯥꯔꯁꯦ ꯍꯦꯛ ꯑꯩꯈꯣꯏꯅꯤ ꯑꯗꯨꯗꯤ ꯆꯥꯃꯤꯟꯅꯖꯦ
ꯍꯣꯏ ꯆꯥꯗꯤ ꯂꯣꯏꯔꯅꯤ
ꯑꯪ ꯉꯁꯤ ꯀꯩꯝ ꯆꯠꯂꯣꯏꯕ
ꯍꯥ
ꯉꯁꯤ ꯀꯩꯝ ꯆꯠꯂꯣꯏ ꯌꯨꯝꯗ ꯂꯩꯒꯅꯤ ꯑꯗꯨꯝ
ꯍꯣꯏ ꯌꯨꯝꯗ ꯂꯩꯒꯅꯤ
ꯎꯝ
ꯅꯣꯡ ꯆꯨꯋꯦ ꯑꯩꯈꯣꯏꯒꯤꯗꯤ ꯅꯣꯏꯒꯤ
ꯑꯣ ꯑꯣ ꯈꯣꯏꯗꯗꯤ ꯆꯨꯗꯦ
ꯅꯣꯏꯗꯁꯨ ꯁꯥꯔꯃꯅꯤꯀꯣ
ꯑꯥꯎ ꯁꯥꯕꯅꯦ
ꯎꯝ ꯑꯩ ꯑꯩꯁꯨ ꯅꯣꯅꯦꯗ ꯂꯥꯏꯔꯤꯛ ꯇꯝꯃꯦ ꯅꯍꯥꯟ
ꯎꯝ ꯑꯥ ꯍꯥꯎ ꯇꯥꯏꯌꯦ
ꯅꯪ ꯍꯥꯏ ꯁ꯭ꯀꯨꯜ ꯀꯩꯗ ꯇꯝꯕꯅꯣ
ꯍꯥꯏ ꯁ꯭ꯀꯨꯜ ꯍꯥꯏ ꯁ꯭ꯀꯨꯜ ꯍꯥꯏ ꯁ꯭ꯀꯨꯜ ꯍꯥꯏ ꯁ꯭ꯀꯨꯜ ꯍꯣꯔꯦꯟ ꯍꯥꯏꯕꯤꯒꯦ
ꯇꯥꯕ꯭ꯔꯣ
ꯑꯧ ꯇꯥꯏꯌꯦ ꯍꯣꯔꯦꯟ ꯍꯥꯏꯕꯤꯒꯦ ꯍꯧꯖꯤꯛ ꯏꯃꯥꯟꯅꯕꯤ ꯂꯩꯌꯦ ꯑꯗꯨꯒꯤ